ꯍꯜꯂꯣ ꯑ ꯇꯥꯏ ꯇꯥꯕ꯭ꯔꯣ ꯇꯥꯏ ꯑꯥ
ꯑꯣ ꯑꯣ ꯑꯩꯗꯤ ꯀꯩꯗꯧꯔꯕꯖꯥꯠꯅꯣ ꯁꯤꯅꯤꯗ ꯌꯥꯝꯅ ꯁꯦꯡꯉꯝꯃꯦ
ꯑꯗꯨꯅꯦ ꯅꯪꯒꯤ ꯚꯣꯏꯁꯁꯨ ꯌꯥꯝ ꯁꯦꯡꯉꯦ ꯑꯦ ꯀ꯭ꯂꯥꯁ ꯆꯠꯄ ꯂꯣꯏꯔꯒ ꯍꯤꯞ ꯄꯝꯃꯤꯅꯦ ꯇꯨꯝꯁꯤꯔꯥ ꯈꯟꯕꯥ
ꯑꯦ ꯌꯥꯝ ꯊꯨꯅ ꯂꯣꯏꯁꯤꯜꯂꯦꯅꯦ
ꯑ ꯀꯩꯅꯣ ꯇꯧꯕꯒꯤ ꯑꯉꯥꯡꯁꯤꯡꯒꯤ ꯀꯩꯅꯣ ꯇꯧꯕꯒꯤꯅꯦ ꯉꯁꯤꯗꯤ ꯉꯁꯤ ꯁꯥꯇ꯭ꯔꯗꯦꯁꯨ ꯅꯠꯇꯦꯗꯅꯥ ꯁꯇꯔꯗꯦꯒꯨꯝꯕꯗꯅ ꯑꯗꯨꯝ ꯀꯩꯅꯣ ꯇꯧꯋꯦꯕ
ꯑꯣ ꯑꯩꯒꯤ ꯈꯣꯟꯁꯦ ꯁꯦꯡꯕ ꯅꯠꯇ꯭ꯔꯣ
ꯌꯥꯝ ꯁꯦꯡꯉꯦ
ꯌꯥꯝ ꯁꯦꯡꯉꯦ
ꯑꯥ
ꯇꯥꯕꯗꯤ ꯅꯨꯡꯉꯥꯏꯕ꯭ꯔꯥ ꯐꯒꯤ ꯐꯥꯒꯤ ꯇꯧꯕꯅꯦꯗ
ꯉꯁꯥꯏꯗꯒꯤ ꯀꯩꯅꯣ ꯇꯧꯔꯛꯄꯁꯦ ꯅꯪꯒꯤ ꯕꯣꯏꯁꯅ ꯑꯗꯨꯝ ꯌꯥꯝ ꯁꯦꯡꯅ ꯀꯩꯅꯣ ꯇꯥꯏ
ꯑꯩꯒꯤꯁꯤꯔꯣ
ꯑꯥꯎ
ꯁꯦꯡꯕꯅꯦ ꯁꯦꯡꯕꯅꯦ ꯑꯩꯒ ꯋꯥꯔꯤ ꯁꯥꯟꯅꯔꯗꯤ ꯑꯗꯨꯝ ꯌꯥꯝꯕꯅꯤ
ꯕꯣꯏꯁꯨ ꯑꯗꯨꯝ ꯀꯟꯕ ꯃꯥꯜꯂꯦ ꯅꯪꯒꯤ
ꯑꯩꯔꯣ
ꯑꯩꯔꯣ ꯑꯥꯎ
ꯀꯟꯕ ꯅꯠꯇꯦꯗ ꯑꯗꯨꯝ ꯀꯔꯤ ꯍꯥꯏꯁꯤꯔ ꯑꯗꯨꯝ ꯋꯥꯔꯠ ꯈꯨꯗꯤꯡꯗꯣ ꯁꯦꯡꯅ ꯉꯥꯡꯕꯒꯤꯔꯥ ꯍꯥꯏꯖꯤꯜꯂꯁꯤꯗ ꯑꯗꯨꯝ ꯍꯥꯏꯖꯤꯜꯂꯁꯦ ꯍꯥ
ꯎꯝ ꯁꯦꯡꯅ ꯀꯩꯅꯣ ꯍꯥꯏꯕꯒꯤ ꯎꯝ
ꯆꯥꯛꯇꯤ ꯇꯣꯛ ꯆꯥꯔꯕꯣ
ꯆꯥꯔꯦ ꯎꯝ ꯍꯥꯏꯗꯤ ꯑꯥꯞꯇꯔꯅꯨꯟꯒꯤꯔꯣ ꯑꯥ ꯑꯌꯨꯛꯇꯗꯤ ꯆꯥꯔꯦ ꯉꯁꯥꯏꯅ
ꯑꯩꯗꯤ ꯂꯣꯏꯕꯗ ꯉꯥꯏꯔꯤ ꯑꯗꯨꯏꯅꯦꯗ
ꯑꯁ ꯊꯦꯡꯒꯤꯅꯦ
ꯑꯩꯗꯣ ꯆꯥꯕ ꯂꯣꯏꯔꯒ ꯊꯕꯛ ꯃꯐꯝ ꯆꯠꯂꯒ ꯉꯥꯏꯍꯥꯛ ꯐ꯭ꯔꯤ ꯑꯣꯏꯕ ꯑꯗꯨꯏꯗ ꯉꯥꯏꯍꯥꯛ ꯋꯥ ꯔꯤ ꯁꯥꯟꯅꯁꯦ ꯇꯧꯕꯅꯦꯗ
ꯇꯨ ꯇꯨ ꯇ꯭ꯋꯦꯟꯇꯤ ꯇꯨ ꯇꯦꯟꯒꯨꯝꯕ ꯇꯧꯔꯗꯤ ꯑꯩꯈꯣꯏ ꯏꯚꯤꯅꯤꯡ ꯍꯥꯏꯟꯗꯤ ꯁ꯭ꯀꯨꯜ ꯂꯣꯏꯕꯒꯤꯀꯣ ꯏꯁꯇꯨꯗꯦꯟꯁ ꯁꯤ ꯂꯥꯛꯑꯗꯤ ꯑꯃꯨꯛ ꯆꯥꯔꯅꯤ
ꯑꯣ ꯅꯅꯥꯎꯅꯨꯄꯤꯁꯤꯡꯅꯔꯣ ꯎꯝ ꯅꯣꯏꯅ ꯐ꯭ꯌꯨ ꯁꯦꯝꯕ꯭ꯔꯣ ꯍꯣꯁꯇꯦꯜ ꯑꯠꯆꯥ ꯆꯥꯆꯥ ꯋꯥꯔꯗꯦꯟ ꯑꯣꯏꯔꯤꯔꯣ ꯑꯧ ꯌꯥꯝ ꯐꯩꯌꯦꯀꯣ
ꯑꯁ ꯐꯠꯇꯦꯗ
ꯑꯗꯨꯗꯤ ꯑꯩꯅꯁꯨ ꯃꯤꯁ ꯀꯧꯕ ꯇꯥꯔꯦ ꯉꯁꯤꯗꯤ ꯑꯩꯗꯤ ꯑꯩꯗꯤ ꯃꯤꯁ ꯀꯧꯔꯖꯤꯔ ꯈꯜꯂꯤꯝꯅꯤꯅꯦ
ꯀꯧꯔ꯭ꯁ
ꯅꯪꯅ ꯅꯪꯅ ꯕꯣꯔꯗꯤꯡ ꯋꯥꯔꯤ ꯍꯥꯏ ꯕꯣꯔꯗꯤꯡ ꯄꯜꯂꯒ ꯑꯩꯅ ꯕꯣꯔꯗꯤꯡ ꯂꯩꯔꯤꯀꯥꯟꯒꯤ ꯃꯛ ꯃꯇꯝꯗꯨ ꯌꯥꯝ ꯅꯤꯡꯁꯤꯡꯉꯦꯅꯦ ꯑꯩꯖꯨ ꯆꯍꯤ ꯅꯥꯏꯟ ꯏꯌ꯭ꯔꯁ ꯂꯩꯔꯛꯑꯦ ꯀ꯭ꯂꯥꯁ ꯊ꯭ꯔꯤꯗꯒꯤ ꯀ꯭ꯂꯥꯁ ꯇꯦꯟ ꯂꯣꯏꯕꯐꯥꯎ ꯑꯗꯨꯝ ꯂꯩꯔꯛꯑꯦꯕ ꯑꯗꯨꯒꯤ ꯕꯣꯔꯗꯤꯡꯁꯦ ꯀꯔꯤ ꯍꯥꯏꯁꯤꯔꯥ ꯍꯧꯖꯤꯛꯄꯨꯗꯤ ꯅꯨꯡꯁꯤꯔꯛꯑꯦꯀꯣ ꯑꯗꯨ ꯃꯇꯝꯗ ꯑꯗꯨꯝ ꯃꯥꯄꯟ ꯊꯣꯛꯅꯤꯡꯕ ꯖꯤꯗꯤ ꯂꯣꯏꯔꯦ ꯀꯩꯗꯧꯉꯩ ꯀ꯭ꯂꯥꯁ ꯇꯦꯟ ꯂꯣꯏꯒꯅꯤ ꯈꯟꯕꯗ ꯑꯗꯣ ꯍꯧꯖꯤꯛꯅ ꯑꯃꯨꯛ ꯑꯗꯨꯒꯤ ꯃꯇꯝꯗ ꯑꯃꯨꯛ ꯆꯠꯅꯤꯡꯕ ꯅꯨꯡꯉꯥꯏꯔꯦ ꯅꯨꯡꯉꯥꯏꯔꯦ
ꯎꯝ ꯈꯔ ꯁꯥꯊꯤꯕ ꯑꯣꯏꯁꯤꯔꯥ ꯅꯠꯇ꯭ꯔꯒꯅ ꯑꯗꯨꯝ ꯀꯩꯅꯣ ꯇꯧꯁꯤꯔꯥ ꯈꯜꯂꯝꯃꯤꯅꯦ ꯑꯩꯁꯨ ꯑꯉꯥꯡꯁꯤꯡꯁꯦ ꯑꯗꯨꯝ ꯑꯣꯖꯥ ꯁꯥꯊꯤꯕ ꯂꯩꯗꯅ
ꯍꯣꯏ ꯍꯣꯏ ꯍꯣꯏ ꯍꯣꯏ ꯍꯣꯏ
ꯑꯗꯨꯒꯨꯝꯕꯗꯣ ꯑꯣꯏꯁꯤꯔꯥ ꯅꯠꯇ꯭ꯔꯒꯅ ꯑꯗꯨꯝ ꯂꯦꯝꯅ ꯂꯩꯁꯤꯔꯥ ꯈꯟꯕ ꯑꯉꯥꯡꯁꯤꯡꯁꯦ ꯑꯩ ꯃꯣꯏꯗꯒꯤ ꯑꯗꯨꯝ ꯑꯩꯗꯣ ꯆꯍꯤ ꯃ ꯃꯔꯤ ꯃꯉꯥ ꯑꯗꯨꯝ ꯈꯦꯠꯅꯕꯅꯤꯅꯀꯣ ꯃꯣꯏꯖꯦ ꯑꯩꯉꯣꯟꯗ ꯀꯌꯥꯝ ꯀꯤꯕ ꯑꯣꯏꯗꯕ ꯑꯗꯨꯒꯤ
ꯑꯥ ꯑꯗꯨꯝ ꯅꯨꯄꯤꯁꯤꯡ ꯉꯛꯇꯔꯣ ꯅꯨꯄꯥꯁꯤꯡꯁꯨ ꯄꯨꯟꯕ꯭ꯔꯣ
ꯅꯨꯄꯤꯁꯤꯡꯅꯦ ꯅꯨꯄꯥꯗꯤ ꯄꯨꯟꯗꯦꯗ
ꯅꯨꯄꯤꯁꯤꯡꯒꯣ
ꯎꯝ
ꯆꯍꯤ ꯀꯌꯥ ꯊꯕꯛ ꯇꯧꯔꯒꯦ ꯍꯪꯕ ꯌꯥꯕ꯭ꯔꯣ
ꯎꯝ ꯍꯣꯁꯇꯦꯜ ꯂꯩꯕꯗꯤ ꯍꯟꯗꯛꯅ ꯀꯩꯅꯣ ꯇꯧꯕꯅꯦ ꯋꯥꯔꯗꯦꯟꯒꯤꯗꯤ ꯍꯟꯗꯛꯅꯅ ꯑꯣꯖꯥꯅ ꯂꯥꯁ ꯂꯥꯁ ꯏꯌ꯭ꯔꯅ ꯇꯧꯔꯒ ꯁ꯭ꯀꯨꯜꯒꯤꯗꯤ
ꯑꯗꯨꯝ ꯆꯦꯠ ꯇꯝꯄꯛꯇ ꯑꯣꯏꯕ꯭ꯔꯥ ꯅꯠꯇ꯭ꯔꯒ ꯆꯤꯡꯗ ꯑꯣꯏꯕ꯭ꯔꯣ ꯑꯧ ꯅꯨꯡꯉꯥꯏꯔꯝ ꯇꯧ ꯃꯥꯜꯂꯦꯍꯦ ꯑꯗꯨꯗꯤ ꯏꯪ ꯌꯥꯝ ꯏꯪ ꯆꯤꯛꯑꯒ
ꯌꯥꯝ ꯏꯪꯅ ꯂꯩꯔꯝ ꯅꯨꯡꯉꯥꯏꯒꯗꯕ ꯃꯜꯂꯦꯕ ꯆꯤꯡꯗꯅ ꯍꯦꯟꯅ ꯅꯨꯡꯉꯥꯏꯔꯦꯗꯅ ꯑꯩ ꯌꯥꯝ ꯁꯥꯏꯌꯦ ꯀꯥꯏꯗꯒꯤ ꯎꯝ ꯅꯪ ꯈꯪꯗꯕꯩꯅꯦ
ꯁꯥꯏ ꯍꯥꯏꯔꯁꯨ ꯑꯗꯨꯝ ꯌꯨꯝꯗ ꯂꯩꯕꯒꯤ ꯅꯨꯡꯉꯥꯏꯕ ꯑꯃꯗꯤ ꯂꯩꯗꯅꯀꯣ ꯈꯨꯜꯗ ꯑꯣꯏꯕꯒꯤ
ꯑꯧ ꯑꯃꯔꯣꯝꯗ ꯍꯥꯏꯔꯗꯤ ꯑꯁꯨꯃꯥꯏ ꯑꯗꯨꯃꯥꯏ ꯇꯧꯋꯦ ꯎꯝ
ꯑꯧꯁ ꯍꯥꯏꯕꯗꯤ ꯇꯝꯄꯛꯇ ꯕꯖꯥꯔꯒꯨꯝꯕ ꯂꯩꯕꯩ ꯅꯨꯡꯉꯥꯏꯕꯗꯣ ꯑꯃꯅꯦꯕ ꯑꯗꯨꯅ ꯆꯤꯡꯗꯅ ꯑꯗꯨꯒꯨꯝꯕ ꯂꯩꯇ꯭ꯔꯒꯁꯨ ꯅꯨꯡꯉꯥꯏꯕ ꯑꯃ ꯂꯩꯑꯦꯕ ꯑꯩꯈꯣꯏ ꯄꯣꯛꯅꯐꯝ ꯑꯣꯏꯕꯅꯤꯅ ꯍꯥ ꯑꯗꯨꯒꯤ ꯅꯨꯡꯉꯥꯏꯕ ꯑꯃ ꯂꯩꯌꯦꯕ
ꯎꯝ ꯑꯗꯨꯅꯦ
ꯌꯥꯝ ꯅꯨꯡꯉꯥꯏꯔꯖꯥꯅꯤ ꯆꯤꯡꯗꯒ ꯂꯩꯔꯤꯗꯨꯗꯤ ꯈꯨꯟꯗꯒ ꯆꯤꯡꯗꯒ ꯆꯠꯄꯖꯦ ꯐꯪꯗ꯭ꯔꯦꯅꯦ ꯃꯔꯛ ꯃꯔꯛꯇ ꯁꯨꯇꯤ ꯆꯠꯄ ꯅꯠꯇꯅꯅ
ꯎꯝ ꯎꯝ
ꯍꯥꯏꯕꯗꯤ ꯑꯗꯨꯝ ꯑꯣꯀꯨꯄꯥꯏ ꯑꯣꯏꯕꯒꯤꯀꯣ ꯊꯕꯛꯁꯦ ꯑꯃ ꯑꯃ ꯑꯃ ꯇꯧꯔꯒ ꯀꯣꯂꯦꯖ ꯃꯇꯝꯗꯅ ꯀꯣꯂꯦꯖ ꯀꯥꯕꯒꯤ ꯑꯃꯨꯛ ꯆꯠꯄ ꯐꯪꯗꯔꯦ ꯍꯧꯖꯤꯛꯅ ꯑꯃꯨꯛ ꯃꯁꯥ ꯃꯁꯥꯒꯤ ꯀꯩꯅꯣ ꯀꯩꯅꯣ ꯇꯧꯒꯔꯦꯒ ꯐꯪꯗ꯭ꯔꯦꯅꯦ
ꯑꯩꯈꯣꯏꯁꯨ ꯇꯝꯄꯥꯛꯇ ꯆꯦꯛ ꯂꯥꯛꯄꯒ ꯐꯪꯗꯧ ꯃꯥꯟꯗ꯭ꯔꯦꯗ
ꯑꯩꯅ ꯆꯤꯡꯗ ꯀꯥꯕ ꯐꯪꯗꯕ ꯑꯗꯨꯝ ꯆꯠꯅꯤꯡꯉꯤꯗ ꯑꯁ ꯆꯠꯀꯗꯕꯅꯤ ꯑꯗꫭ ꯀꯣꯏꯕ ꯃꯔꯛ ꯃꯔꯛꯇꯀꯣ ꯉꯥꯏꯍꯥꯛ ꯂꯥꯛꯄ ꯉꯥꯏꯍꯥꯛ ꯊꯣꯛꯄ ꯑꯗꯣ ꯅꯪꯅ ꯍꯦꯟꯅ ꯈꯔ ꯐꯛ ꯇꯥꯒꯗꯕ ꯃꯥꯜꯂꯦ ꯍꯥꯏꯕꯗꯤ ꯑꯉꯥꯡ ꯁꯦꯟꯅꯕꯅꯤꯅ
ꯑꯥ
ꯍꯥꯏꯕꯗꯤ ꯃꯣꯏꯗꯣ ꯊꯥꯗꯣꯛꯑꯒ ꯊꯝꯂꯝꯕꯁꯨ ꯌꯥꯗꯕ ꯑꯩꯅ ꯑꯩꯒꯤꯅ ꯊꯕꯛ ꯇꯧꯔꯤꯁꯤꯅ ꯑꯃꯅꯦ ꯇꯣꯡꯉꯥꯜꯂꯦ ꯊꯕꯛ ꯂꯩ ꯍꯥꯏꯅ ꯁꯨꯇꯤ ꯂꯧꯔꯁꯨ ꯌꯥꯏꯅ ꯍꯥꯏ ꯅꯪꯒꯤꯗꯤ ꯑꯃꯨꯛ ꯁꯦꯟꯅꯒꯗꯧꯕ ꯃꯤ ꯂꯩꯇꯕꯅꯤꯅ ꯅꯣꯏ ꯀꯌꯥ ꯑꯣꯏꯒꯦ ꯃꯤꯅ ꯇꯔꯣ ꯍꯣꯏ
ꯋꯥꯔꯦꯡꯒꯤꯗꯤ ꯎꯝ ꯏꯊꯟꯇꯅꯦ
ꯏꯊꯟꯗꯅꯦ ꯃꯤꯅ ꯀꯌꯥ ꯑꯣꯏꯒꯗꯣ
ꯏꯁꯇꯨꯗꯦꯟꯅ ꯑꯦꯠ ꯑꯦꯠꯇꯤꯟ
ꯑꯣ ꯌꯥꯝ ꯅꯨꯡꯉꯥꯏ ꯆꯤꯡꯗ ꯑꯗꯨꯝ ꯂꯩꯌꯦ ꯍꯥꯏꯔꯒ ꯀꯩꯅꯣ ꯄ꯭ꯔꯣꯅꯥꯎꯟꯁꯤꯌꯦꯁꯟꯗꯤ ꯌꯥꯝ ꯁꯦꯡꯉꯦꯀꯣ
ꯑꯩꯔꯣ
ꯍꯣꯏ ꯍꯣꯏ ꯃꯅꯤꯄꯨꯔꯤ
ꯉꯥꯡꯕ ꯌꯥꯝ ꯁꯦꯡꯉꯦꯕ ꯑꯗꯨꯝ ꯎꯝ ꯅꯣꯏꯒ ꯑꯗꯨꯝ ꯉꯥꯡꯉꯗꯤꯀꯣ ꯑꯗꯨꯝ ꯈꯔ ꯈꯔꯗꯤ ꯑꯗꯨꯝ ꯁꯦꯡꯕꯅꯦꯕ ꯑꯗꯣ ꯅꯣꯏꯒꯅꯠ ꯅꯠꯇ꯭ꯔꯕ ꯅꯣꯏꯒ ꯅꯠꯇꯕ ꯑꯇꯩꯒ ꯑꯃꯨꯛ ꯁꯥꯔꯗꯤꯀꯣ ꯈꯣꯏ ꯕꯅꯦ ꯌꯥꯗꯕꯅꯦ ꯎꯝ
ꯑꯩꯁꯤꯗꯤ ꯀꯃꯥꯏ ꯀꯔꯝꯕꯗ ꯆꯤꯡꯒꯦ ꯍꯩꯇꯕꯗ ꯆꯤꯡꯕ꯭ꯔꯥ ꯅꯠꯇ꯭ꯔꯒ ꯍꯩꯕꯗ ꯆꯤꯡꯕ꯭ꯔꯥ
ꯅꯅꯪꯗꯤ ꯎꯝ
ꯑꯗꯣ ꯃꯔꯛ ꯃꯔꯛꯇ ꯋꯥ ꯑꯔꯨ ꯑꯔꯨꯕꯒꯨꯝꯕ ꯂꯩꯋꯣ ꯑꯩꯗꯤꯗꯨꯝ ꯈꯔ ꯈꯣꯏꯕꯅꯦꯕ ꯍꯥꯏꯕꯗꯤ ꯀꯩꯝ ꯃꯣꯏꯁꯨ ꯂꯣꯟꯗꯣ
ꯎꯝ ꯌꯥꯝ ꯂꯨꯕ ꯋꯥꯗꯤ ꯑꯩꯁꯨ ꯈꯪꯗꯦꯗ ꯃꯣꯏꯒꯤ
ꯑꯗꯣ ꯉꯥꯡꯉꯗꯤ ꯉꯥꯡꯉꯛꯑꯦꯕꯀꯣ ꯑꯗꯨꯝ ꯀꯩꯅꯣ ꯇ꯭ꯌꯨꯟꯗꯣ ꯁꯨꯃꯥꯏ ꯂꯥꯛꯀꯗꯕꯅꯤ ꯈꯔ ꯁꯨꯃꯥꯏ ꯆꯤꯡꯒꯗꯕꯅꯦ ꯍꯥꯏꯕ ꯑꯃ ꯂꯩꯗꯅꯀꯣ ꯉꯥꯡꯕꯗꯁꯨ ꯑꯗꯨꯅ ꯍꯦꯟꯅ ꯀꯩꯅꯣ ꯇꯧꯋꯦꯗꯅ ꯑꯗꯨꯒꯨꯝꯕꯗꯤ ꯈꯔ ꯈꯣꯏꯕꯅꯦꯗ ꯑꯣ ꯑꯗꯨꯝ ꯃꯅꯤꯄꯨꯔꯤꯒꯨꯝꯕꯗ ꯂꯣꯏ ꯈꯪꯕ ꯅꯠꯇ꯭ꯔꯣ ꯏꯕ ꯈꯣꯠꯄ꯫
ꯑꯩ ꯀꯩꯅꯣꯗꯤ ꯈꯪꯗꯦ ꯎꯝ ꯑꯩ ꯑꯩꯈꯣꯏꯗꯗꯤ ꯑꯁꯤꯗꯗꯤ ꯃꯅꯤꯄꯨꯔꯤ ꯄꯥꯏꯗꯦꯕ
ꯑꯣ ꯅꯠꯇꯦ ꯍꯥꯏꯕꯗꯤ ꯀ꯭ꯂꯥꯁ ꯇꯦꯟ ꯃꯇꯝꯗ ꯄꯥꯏꯗꯕ꯭ꯔꫭ
ꯄꯥꯏꯗꯦ ꯑꯩꯈꯣꯏꯗꯗꯤ ꯑꯩꯈꯣꯏ ꯇ꯭ꯔꯥꯏꯕꯦꯜꯒꯤ ꯎꯝ ꯔꯣꯡꯃꯩ ꯁꯕꯖꯦꯛꯇꯣ ꯑꯗꯨꯝ ꯄꯥꯏꯑ ꯑꯩꯈꯣꯏꯗꯤ
ꯑꯧ ꯑꯩꯅ ꯀꯔꯛ ꯑꯩꯅ ꯀꯥꯔꯛꯄ ꯏꯁ꯭ꯀꯨꯜꯗꯨꯅ ꯑꯗꯨꯝ ꯃꯅꯤꯄꯨꯔꯤꯁꯦ ꯀꯝꯄꯜꯁꯔꯤ ꯑꯣꯏꯍꯟꯕ ꯍꯥꯏꯇꯥꯔꯦꯅꯦ ꯑꯗꯨꯒꯤ ꯏꯕ ꯈꯣꯠ ꯄ ꯍꯧꯖꯤꯛꯇꯤ ꯁꯤꯗ ꯂꯩꯔꯕꯅꯤꯅ ꯑꯗꯨꯝ ꯈꯪꯕꯗꯨꯅꯗꯤ ꯐꯕꯅꯦꯗ ꯍꯥꯏꯕꯗꯤ ꯍꯧꯖꯤꯛꯇꯤ ꯕꯦꯡꯒꯂꯤ ꯃꯌꯦꯛꯁꯨ ꯂꯣꯏ ꯁꯤꯜꯂꯅꯤ ꯃꯅꯤꯄꯨꯔꯤ ꯑꯣꯏꯅ ꯂꯣꯏ ꯁꯤꯜꯂꯅꯤ
ꯎꯝ
ꯑꯗꯨ ꯈꯪꯍꯧꯕꯗꯣ ꯐꯕꯅꯦꯗ
ꯎꯝ ꯑꯩꯅ ꯇꯨ ꯊꯥꯎꯖꯟ ꯇ꯭ꯋꯦꯟꯇꯤ ꯐꯣꯔ ꯇꯨ ꯊꯥꯎꯖꯟ ꯇ꯭ꯋꯦꯟꯇꯤ ꯊ꯭ꯔꯤ ꯇꯨ ꯊꯥꯎꯖꯟ ꯇ꯭ꯋꯦꯟꯇꯤ ꯐꯣꯔꯗꯔ ꯑꯩꯅ ꯀꯩꯅꯣ ꯔꯥꯏꯝꯁꯀꯤ ꯄ꯭ꯔꯤ ꯄ꯭ꯔꯥꯏꯃꯔꯤꯒꯤ ꯇꯝꯕ ꯑꯗꯨꯗꯩꯗꯤ ꯑꯁ ꯃꯣꯏꯒꯤ ꯃꯅꯤꯄꯨꯔꯤ ꯀꯣꯛ ꯁꯝꯂꯥꯏ ꯑꯗꯨꯒ ꯑꯥꯇꯞ ꯏꯅꯞ ꯑꯁ ꯑꯩꯗꯤ ꯀꯣꯛꯁꯦ ꯄꯣꯛꯈꯥꯏꯌꯦ ꯇꯧꯔꯒ ꯂꯩꯔꯝꯃꯦ ꯑꯗꯨ
ꯑꯗꯨꯝ ꯍꯤꯔꯃꯅꯤ ꯑꯗꯨꯏꯁꯨ
ꯈꯪꯗꯕꯒꯤ ꯄꯥꯕꯗꯤ ꯑꯗꯨꯝ ꯄꯥꯕ ꯊꯣꯛꯑꯦꯕꯀꯣ ꯑꯗꯣ ꯑꯁꯤ ꯄꯂꯦꯡ ꯑꯁꯦ ꯑꯁꯤ ꯍꯥꯞꯄꯗꯤ ꯁꯨꯃꯥꯏꯅ ꯎꯝ ꯄꯨꯔꯥꯁꯟ ꯇꯧꯅꯤ ꯑꯗꯨ ꯇꯧꯅꯤ ꯍꯥꯏꯕꯗꯣ ꯑꯩꯗꯤ ꯈꯪꯗꯦꯕ ꯑꯁ ꯑꯣꯖꯥ ꯍꯣꯏꯅ ꯏꯕ ꯃꯇꯝꯗꯁꯨ ꯑꯩꯉꯣꯟꯗ ꯑꯗꯨꯝ ꯉꯥꯏꯔ ꯏꯔꯤꯅꯤ ꯇꯞꯄꯒꯤ ꯀꯥꯏꯗꯒꯤ ꯏꯕ ꯐꯥꯎ ꯍꯩꯇ ꯀꯥꯟꯁꯤꯗ
ꯀꯣꯔꯤꯌꯥꯟ ꯂꯦꯡꯒ꯭ꯋꯦꯖꯀ ꯆꯞ ꯃꯥꯟꯅꯔꯦ ꯑꯩꯒꯤꯗꯤ
ꯑꯗꯨꯝ ꯂꯥꯏꯕꯅꯦ ꯅꯨꯡꯉꯥꯏꯕꯅꯦ ꯃꯅꯤꯄꯨꯔꯤꯗꯣ ꯗꯥꯏꯔꯦꯛ ꯗꯥꯏꯔꯦꯛ ꯃ ꯃꯔꯣꯜꯗ ꯊꯣꯛꯄꯅꯦꯕ ꯀꯣꯛꯅ ꯁꯤ ꯀꯣꯛꯅ ꯀꯦ ꯑꯣꯏꯒꯗꯕꯅꯦ ꯁꯝꯅ ꯑꯦꯁ ꯑꯣꯏꯒꯗꯕꯅꯤ ꯍꯥꯏꯕ ꯏꯁꯄꯦꯂꯤꯡ ꯑꯃ ꯂꯩꯒꯤꯗꯥꯏꯅꯦ ꯑꯗꯨ ꯈꯪ ꯑꯗꯨ ꯈꯪꯉꯗꯤ ꯌꯥꯝ ꯂꯥꯏꯕꯅꯦ
ꯑꯗꯨ ꯈꯪꯒꯦ ꯇꯧꯔꯀꯥꯟꯗꯅ ꯑꯩꯒꯤ ꯀꯣꯔꯁꯇꯣ ꯑꯃꯨꯛ ꯂꯣꯏꯁꯤꯟꯈ꯭ꯔꯕ
ꯑꯩꯅ ꯑꯣꯏꯅ ꯀꯣꯆꯤꯡ ꯂꯧꯔꯖꯤꯔ ꯈꯪꯗꯦ ꯑꯩꯅ ꯑꯃꯨꯛ ꯁꯥꯔ ꯑꯣꯏꯔꯕ ꯁꯦ
ꯌꯥꯝ ꯍꯩꯌꯦ ꯃꯥꯗꯤ ꯎꯝ ꯆꯍꯤ ꯇꯔꯥ ꯍꯦꯟꯅ ꯀꯩꯅꯣ ꯇꯧꯕꯅꯤꯅꯀꯣ ꯏꯝꯐꯥꯜꯗ ꯑꯃꯨꯛ ꯂꯩꯔꯒ ꯃꯥꯁꯨ ꯑꯣꯖꯥ ꯑꯣꯏꯌꯦꯕ ꯃꯥꯁꯨ ꯀꯩꯅꯣ ꯇꯧꯕꯒꯤ ꯑꯁ ꯑꯩꯉꯣꯟꯗꯒꯤ ꯌꯥꯝ ꯍꯩꯌꯦ ꯃꯥꯗꯤ ꯑꯩꯅ ꯈꯔ ꯄꯪꯕ ꯍꯥꯏꯇꯥꯔꯦ
ꯈꯪꯗꯦꯗ ꯃꯅꯤꯄꯨꯔꯤ ꯍꯩ ꯍꯩꯇꯕꯕꯨ ꯄꯥꯏꯗꯕꯩꯅꯤꯗ ꯑꯩꯁꯨ ꯅꯣꯏꯅ ꯄꯥꯏꯔꯤꯗꯨꯃꯨꯛ ꯍꯩꯔꯝꯃꯣꯏ ꯑꯗꯨꯗꯗꯤ ꯑꯩꯈꯣꯏꯅ ꯄꯥꯏꯕ ꯄꯥꯏꯕ ꯁꯕꯖꯦꯛꯇꯨꯒꯤꯅꯦꯗ
ꯎꯝ ꯑꯃꯔꯣꯝꯗ ꯍꯥꯏꯔꯦ
ꯑꯩꯅ ꯁꯣꯏꯈ꯭ꯔꯦꯅ ꯁꯣꯏꯕꯖꯤꯅ ꯍꯤꯟꯗꯤꯖꯦ ꯉꯥꯡꯕ ꯑꯗꯣ ꯑꯦꯛꯖꯥꯝ ꯀ꯭ꯂꯥꯁ ꯇꯦꯟꯗ ꯊꯥꯗ꯭ꯔꯦꯕ ꯀ꯭ꯂꯥꯁ ꯑꯩꯠꯇ ꯐꯥꯎ ꯄꯥꯏꯔꯦꯗꯅ ꯃꯅꯤꯄꯨꯔꯗꯗꯤ ꯑꯗꯨꯒꯤ ꯌꯥꯝ ꯁꯣꯏꯒꯔꯦ ꯑꯩꯗꯣ ꯀ꯭ꯂꯥꯁ ꯍꯤꯟꯗꯤ ꯄꯥꯏꯔꯝꯃꯗꯤ ꯉꯣꯏ ꯌꯥꯗꯧꯕ꯫
ꯑꯩꯅꯥ ꯍꯤꯟꯗꯤ ꯑꯩꯁꯨ ꯍꯤꯟꯗꯤꯁꯦ ꯄꯥꯕꯗꯤ ꯊꯣꯛꯄ ꯑꯗꯣ ꯃꯤꯅꯤꯡ ꯈꯪꯗꯕ
ꯑꯣ
ꯕꯦꯔꯥꯅꯦ
ꯑꯗꯣ ꯍꯧꯖꯤꯛ ꯑꯩ ꯊꯕꯛ ꯇꯧꯔꯤꯁꯦ ꯑꯗꯨꯝ ꯍꯤꯟꯗꯤꯗ ꯉꯥꯡꯕꯩꯀꯣ
ꯎꯝ ꯑꯣ
ꯑꯗꯨꯝ ꯍꯤꯟꯗꯤꯖꯦ ꯈꯪꯕ ꯍꯧꯔꯦꯕ ꯑꯗꯣ ꯍꯥꯟꯅ ꯀ꯭ꯂꯥꯁ ꯇꯦꯟꯗꯨꯗ ꯄꯥꯏꯔꯝꯃꯗꯤ ꯌꯥꯝ ꯍꯩꯒꯗꯕꯅꯦ ꯈꯜꯂꯝꯃꯤꯅꯤꯗ
ꯑꯗꯣ ꯀ꯭ꯂꯥꯁ ꯇꯦꯟꯗ ꯀ꯭ꯂꯥꯁ ꯑꯦꯠꯇ ꯂꯣꯏꯁꯤꯜꯂꯕꯅꯤꯅ ꯎꯄꯥꯏ ꯂꯩꯇ꯭ꯔꯦ꯫
ꯑꯣ ꯊꯥꯏꯅ ꯎꯝ ꯇꯨ ꯊꯥꯎꯖꯟ ꯋꯥꯟ ꯇꯨ ꯊꯥꯎꯖꯟ ꯊ꯭ꯔꯤ ꯐꯣꯔ ꯐꯥꯏꯚ ꯊꯥꯎꯖꯟ ꯑꯩꯠ ꯐꯥꯎꯕ꯭ꯔꯗꯤ ꯑꯩꯈꯣꯏꯗꯁꯨ ꯃꯅꯤꯄꯨꯔꯤ ꯄꯥꯏꯌꯦ ꯑꯩ ꯀ꯭ꯂꯥꯁ ꯋꯥꯟ ꯀꯥꯕ ꯃꯇꯝꯗ꯫ ꯎꯝ ꯁꯔꯤꯌꯣ ꯁꯥꯔꯥ ꯍꯥꯏꯕꯗꯣ ꯑꯗꯨ ꯑꯣ ꯑꯗꯣ ꯑꯩ ꯀꯩꯅꯣ ꯇꯝꯕꯗꯣ ꯑꯩ ꯈꯪꯍꯧꯋꯦꯕ ꯑꯩ꯫
ꯑꫭ
ꯑꯗꯨꯅꯗꯤ
ꯃꯔꯣꯜ ꯃꯔ ꯃꯔꯣꯜꯗꯨꯗꯤ ꯃꯅꯤꯄꯨꯔꯤꯗ ꯊꯣꯛꯂꯛꯑꯦꯗꯅ
ꯑꯥ
ꯑꯗꯨ ꯑꯣꯏꯔꯁꯨ ꯑꯁꯦꯡꯕꯗꯤ ꯃꯌꯦꯛꯇꯨꯗꯤ ꯕꯦꯡꯒꯨꯂꯤꯒꯤ ꯑꯣꯏꯕꯅꯦꯕ꯫ ꯃꯈꫭ ꯃꯈꯣꯟꯗꯣ ꯃꯅꯤꯄꯨꯔꯤꯗ ꯊꯣꯛꯂꯛꯄꯩ ꯋꯥꯅꯦꯕꯀꯣ
ꯑꯣ ꯑꯣ ꯑꯣ ꯑꯗꯨ ꯇꯝꯕ ꯃꯇꯝꯗꯨꯗꯤ꯫
ꯑꯗꫭ ꯅꫭꯏ ꯂꫭꯟꯁꯨ ꯑꯥ ꯃꯅꯤ ꯃꯅꯤꯄꯨꯔꯤꯗ ꯏꯕ ꯌꯥꯏꯗꯅ ꯃꯌꯦꯛꯇꯗꯤ ꯃꯅꯤꯄꯨꯔꯤ ꯑꯣꯏꯔꯒ ꯊꯣꯛꯂꯛꯄ ꯁꯥꯎꯟꯗꯨꯗꯤ ꯅꯣꯏ ꯂꯣꯟ ꯑꯣꯏꯕ ꯌꯥꯏꯗꯅ ꯑꯗꯨ ꯑꯗꯨꯒꯤ ꯇꯥꯏꯞꯇ ꯇꯧꯕꯅꯦꯗ
ꯍꯥꯏꯗꯤ ꯈꯪꯍꯧꯗ꯭ꯔꯦ ꯑꯗꯨ
ꯑꯥ ꯃꯌꯦꯛꯇꯨꯗꯤ ꯃꯅꯤꯄꯨꯔꯤ ꯑꯣꯏꯔꯒ ꯊꯣꯛꯂꯛꯄ ꯄ꯭ꯔꯣꯅꯥꯎꯟꯁꯤꯌꯦꯁꯟ ꯃꯈꯣꯟꯗꯨꯗꯤ ꯃꯅꯤꯄꯨꯔꯤꯒꯤ ꯑꯣꯏꯕꯅꯦꯕ ꯑꯗꯨꯃꯥꯏꯅ ꯇꯧꯕꯅꯦ ꯑꯗꯣ ꯍꯧꯖꯤꯛꯇꯤ ꯃꯣꯏ ꯃꯁꯥꯒꯤ ꯃꯅꯤꯄꯨꯔꯤ ꯃꯈꯣꯟꯗꯣ ꯍꯥꯞꯄꯒꯦ ꯇꯧꯕꯅꯦꯕ
ꯑꫭ
ꯃꯣꯏ ꯑꯔꯥꯞꯄ ꯅꯤꯌꯨꯁꯄꯦꯄꯔꯒꯨꯝꯕꯗꯁꯨ ꯑꯗꯨ ꯍꯥꯞꯕꯒꯦ ꯇꯧꯕꯅꯦ ꯃꯣꯏ ꯑꯗꯨꯒꯤ ꯈꯪꯍꯧꯕꯗ ꯌꯥꯝ ꯂꯥꯏꯕꯛ ꯐꯔꯦ ꯑꯗꯣ ꯆꯤꯡꯃꯤꯅ ꯍꯧꯖꯤꯛꯀꯤ ꯃꯅꯤꯄꯨꯔꯒꯤꯍꯤꯗ ꯀꯩꯅꯣ ꯂꯧꯔꯝꯕꯗꯤ ꯌꯥꯝ ꯐꯕꯅꯦꯕ꯫ ꯃꯥꯁꯇꯔꯒ ꯇꯧꯔꯝꯕ꯫ ꯒ꯭ꯔꯦꯖꯨꯌꯦꯁꯟꯒ ꯇꯧꯔꯝꯕ
ꯃꯤ ꯈꯔꯗꯤ ꯀꯩꯅꯣ ꯇꯧꯕꯅꯦ ꯑꯦꯝ ꯌꯨꯗ ꯀꯩꯅꯣ ꯇꯧꯕꯅꯦ ꯈꯔꯗꯤ
ꯊꯕꯛ ꯐꯪꯕ ꯌꯥꯝ ꯂꯥꯏꯕꯅꯦꯕ ꯍꯥꯏꯕꯗꯤ ꯇ꯭ꯔꯥꯏꯕꯦꯜꯗ ꯑꯣꯖꯥꯒꯨꯝꯕ ꯃꯅꯤꯄꯨꯔꯤ ꯑꯣꯖꯥ ꯀꯧꯕ ꯃꯇꯝꯗ ꯌꯥꯝ ꯂꯥꯏꯅ ꯐꯪꯕꯅꯦꯕ ꯍꯥꯏꯕꯗꯤ ꯃꯤꯗꯣ ꯃꯅꯤꯄꯨꯔꯤ ꯂꯧꯕꯗꯣ ꯌꯥꯝꯃꯝꯗ꯭ꯔꯕꯅꯤꯅ ꯑꯗꯨ ꯍꯧꯖꯤꯛꯀꯤ ꯆꯥꯝꯃꯗ ꯑꯅꯤꯒꯨꯝꯕ ꯂꯧꯔꯝꯕꯩ ꯃꯤꯗꯨꯅ ꯑꯗꯨꯝ ꯐꯪꯕꯅꯦꯕ꯫
ꯎꯝ ꯑꯩꯈꯣꯏ ꯂꯣꯟꯁꯨ ꯀꯩꯅꯣ ꯍꯧꯖꯤꯛ ꯑꯩꯈꯣꯏ ꯂꯣꯟꯒꯤ ꯁꯕꯖꯦꯛꯖꯨ ꯑꯣꯖꯥ ꯁꯦ ꯊꯤꯕꯁꯦ ꯌꯥꯝ ꯂꯨꯔꯦꯕ꯫ ꯍꯥꯏ ꯑꯣ ꯃꯅꯤꯄꯨ ꯃꯅꯤꯄꯨꯔꯤ ꯑꯣꯏꯔꯁꯨ ꯑꯗꯨꯝ ꯃꯥꯒꯤ ꯃꯅꯤꯄꯨꯔꯤ ꯁꯞꯖꯦꯛꯁꯦ ꯃꯅꯤꯄꯨꯔꯤꯗꯒꯤ ꯑꯃꯨꯛ ꯃꯅꯤꯄꯨꯔꯤꯗꯒꯤ ꯑꯃꯨꯛ ꯑꯦꯛꯁꯄ꯭ꯂꯦꯟ ꯇꯧꯔꯒ ꯇꯥꯛꯇꯣꯏꯅꯤꯗꯅ